ꯍꯜꯂꯣ ꯇꯥꯕ꯭ꯔꯣ ꯑ ꯑꯍꯥꯟꯕ ꯇꯥꯎꯕꯗꯗꯤ ꯆꯠꯇꯕ
ꯑꯣ ꯑꯁꯤꯒꯤ ꯑꯩꯈꯣꯏꯅ ꯄꯥꯏꯕꯁꯦ ꯃꯤ ꯌꯥꯝ ꯄꯥꯏꯕ ꯀꯦ ꯀ꯭ꯔꯤꯔꯥ ꯃꯣꯏꯒꯤ ꯁꯥꯔꯚꯔꯗꯣ ꯑꯗꯨꯝ ꯃꯔꯥ ꯃꯔꯅꯥꯛꯇ ꯑꯗꯨꯝ ꯌꯥꯗꯕꯅꯦ ꯑꯩꯈꯣꯏꯅ ꯌꯨꯖꯤ ꯂꯩꯇ꯭ꯔꯁꯨ ꯑꯣ
ꯎꯝ
ꯆꯥꯛ ꯆꯥꯔꯕ꯭ꯔꯣ ꯅꯪꯗꯤ
ꯍꯣꯏꯣꯏ ꯍꯧꯖꯤꯛꯇ ꯆꯥꯗ ꯉꯥꯏꯔꯦ ꯆꯥꯗ ꯉꯥꯏꯔꯦ ꯅꯪꯗꯦ
ꯑꯩꯁꯨ ꯀꯨꯏꯔꯦ ꯆꯥꯕ ꯂꯣꯏꯕ ꯆꯥꯕ ꯂꯣꯏꯔꯒ ꯑꯃꯨꯛꯛ ꯁꯤꯡꯖꯨ ꯆꯥꯕ ꯑꯗꯨꯒꯤ ꯑꯗꯨꯝ ꯍꯧꯖꯤꯛꯇꯤ ꯐꯃꯨꯡꯗ ꯇꯨꯝꯔꯒ ꯂꯩꯌꯦ ꯅꯪꯗꯤ
ꯑꯩꯗꯤ ꯌꯥꯝꯖꯤꯛ ꯐꯥꯎꯕ ꯗ꯭ꯌꯨꯇꯤꯗ ꯂꯩꯌꯦ ꯌꯨꯝ ꯆꯠꯇ꯭ꯔꯦ ꯌꯨꯝ ꯍꯟꯗ꯭ꯔꯦ ꯍꯧꯖꯤꯛꯇ ꯆꯥꯛ ꯆꯥꯔꯗ ꯉꯥꯏꯔꯦ ꯗꯜ ꯆꯥꯏ ꯗꯜ ꯍꯋꯥꯏ
ꯅꯨꯡꯁꯤꯠ ꯌꯥꯝ ꯀꯥꯒꯟꯕ ꯏꯟꯁꯥꯡꯅꯤꯅꯦ ꯑꯗꯨꯗꯤ
ꯅꯨꯡꯇꯤꯒ ꯆꯥꯔ ꯂꯩꯔꯦ ꯑꯗꯨꯝ
ꯑꯦ ꯅꯪꯒꯤ ꯗ꯭ꯌꯨꯇꯤꯗꯤ ꯄꯨꯡ ꯀꯌꯥꯗ ꯂꯣꯏꯗꯣꯏꯅꯣ
ꯍꯧꯖꯤꯛ ꯂꯣꯏꯗꯧꯔꯦ
ꯑꯣ ꯑꯣ ꯋꯥꯔꯝ ꯋꯥꯔꯝꯒꯅꯤꯀꯣ ꯑꯗꯨꯗꯤ
ꯍꯣꯏ ꯋꯥꯕꯕꯨꯗꯤ ꯋꯥꯏ ꯎꯝ ꯋꯥꯁꯨ ꯋꯥꯕ ꯅꯣꯡꯁꯨ ꯅꯨꯡꯉꯥꯏ ꯍꯥꯏꯕ
ꯑꯣ
ꯕꯤꯖꯤ ꯑꯣꯏꯔꯗꯤ ꯅꯨꯡꯉꯥꯏꯔꯦ ꯕꯤꯖꯤ ꯑꯣꯏꯗ꯭ꯔꯗꯤ ꯕꯣꯔꯤꯡ ꯆꯨꯋꯦ
ꯍꯣꯏ ꯑꯗꯨꯅꯦ ꯅꯪꯗꯤꯝꯇ ꯂꯝ ꯂꯥꯡꯕ ꯌꯥꯝ ꯍꯩꯌꯦ ꯑꯩꯈꯣꯏꯗꯤ ꯐꯩꯅ ꯑꯩꯈꯣꯏꯗꯤ ꯐꯩꯅ ꯑꯗꯨꯝ ꯉꯥꯡꯉꯦ ꯑꯗꯨꯒꯤ ꯃꯤ ꯈꯔꯅ ꯑꯩꯈꯣꯏꯏꯕꯨ ꯀꯣꯛꯇꯔꯒ ꯑꯗꯨꯝ ꯅꯣꯛꯂꯒ ꯂꯩꯅꯦ ꯑꯩꯈꯣꯏ ꯉꯥꯡꯕꯩ ꯆꯥꯗꯣ ꯇꯥꯔꯒ
ꯑ
ꯍꯥꯏ ꯎꯝ ꯅꯛꯇꯤ ꯀꯔꯤ ꯀꯔꯤ ꯍꯣꯠꯅꯔꯒ ꯂꯩꯕ꯭ꯔꯥ
ꯁꯤꯗ ꯁꯨꯝ ꯔꯦꯁꯇꯨꯔꯦꯟꯗ ꯑꯗꯨꯝ ꯊꯕꯛ ꯇꯧꯔꯤꯅꯤꯗ
ꯑꯣ ꯁꯤ ꯏꯝꯐꯥꯜꯗꯔ ꯅꯠꯇ꯭ꯔꯒ
ꯑ ꯅꯠꯇꯦ ꯑ ꯕꯦꯡꯒꯂꯣꯔꯗ
ꯑꯣ ꯑꯣ ꯑꯣ ꯌꯥꯝ ꯐꯩꯌꯦ
ꯅꯪꯗꯤꯑꯦ
ꯑꯗꯨꯝ ꯏꯝꯐꯥꯜꯗ ꯂꯥꯁꯌꯥꯔꯅꯦ ꯒꯔꯦꯖꯨꯌꯦꯁꯟ ꯂꯣꯏꯔꯒ ꯑꯗꯨꯝ ꯑꯗꯨꯝ ꯂꯩꯔꯤꯗ ꯕꯅꯤ ꯅꯍꯥꯟ ꯇꯧꯕ ꯅꯠꯇ
ꯑꯣꯏꯔ ꯇꯝꯂꯦ ꯍꯣꯏ ꯍꯣꯏ
ꯍꯧꯖꯤꯛ ꯑꯃꯨꯛ ꯅꯤꯡꯁꯤꯡꯉꯦ ꯅꯪ ꯅꯪꯒꯤ ꯈꯣꯟꯖꯦꯜ ꯇꯥꯔꯒ
ꯑ ꯅꯪ ꯑꯩꯁꯨ ꯑꯗꯨꯃꯥꯏ ꯈꯜꯂꯝꯃꯤꯅꯦ
ꯎꯝ ꯍꯟꯗꯛꯁꯦ ꯑꯁ ꯕꯣꯜ ꯌꯦꯡꯕꯒꯤ ꯇꯨꯝꯕ ꯇꯥꯅꯤꯡꯗꯣ
ꯑꯥ
ꯆꯦꯟꯖ ꯑꯣꯏꯕ ꯀꯦꯀꯨ ꯇꯨꯝꯕ ꯌꯥꯗ꯭ꯔꯕ ꯑꯗꯨꯒꯤ ꯇꯃꯤꯅꯤꯡ ꯇꯔꯒ ꯑꯗꯨꯣ ꯐꯣꯟꯃꯦꯂꯒ ꯂꯩꯅꯦ ꯑꯗꯣ
ꯉꯁꯤꯗꯤ ꯕꯣꯔꯠ ꯂꯩꯇꯦꯀꯣ
ꯈꯪꯗꯦ
ꯉꯁꯤꯗꯤ ꯕꯣꯜ ꯂꯩꯇꯦ ꯑꯩꯈꯣꯏ ꯕꯣꯜ ꯂꯩꯔ ꯍꯥꯏꯗꯤ ꯑꯩꯈꯣꯏ ꯇꯤꯚꯤꯗꯀꯣ ꯑꯁꯤꯗ ꯑꯗꯨꯝ ꯌꯦꯡꯉ ꯂꯩ ꯊꯕꯛ ꯇꯧ ꯇꯧꯔꯒ ꯎꯝ ꯑꯥ ꯉꯁꯤꯗꯤ ꯂꯩꯇ꯭ꯔꯦ ꯍꯌꯦꯡ ꯑꯃꯨꯛ ꯂꯩꯌꯦ ꯍꯌꯦꯡ ꯄꯨꯡ ꯑꯃ ꯀꯅꯥ ꯀꯅꯥ ꯀꯥꯎꯈ꯭ꯔꯦꯕ ꯍꯌꯦꯡ ꯄꯨꯡ ꯋꯥꯟ ꯊꯥꯔꯇꯤ ꯑꯩ ꯑꯦꯝꯗ ꯂꯩꯌꯦ
ꯑꯁ ꯑꯗꯨꯗꯤ ꯌꯥꯏꯗꯣ ꯉꯔꯥꯡꯔꯥꯡ ꯉꯁꯤ ꯉꯁꯤ ꯂꯥꯛꯕꯗꯣ ꯊ꯭ꯔꯤ ꯊꯥꯔꯇꯤ ꯑꯦ ꯑꯦꯝꯗ ꯂꯩꯕꯗ ꯑꯁ
ꯑꯗꯨꯒ ꯍꯪꯆꯤꯠꯅ ꯐꯥꯏꯚ ꯊꯥꯔꯇꯤ ꯑꯗꯨꯃꯥꯏꯅ ꯐꯥꯏꯚ ꯊꯥꯔꯇꯤ ꯁꯚꯦꯟ ꯊꯥꯔꯇꯤ ꯑꯗꯨꯃꯥꯏꯅ ꯂꯩꯌꯦ
ꯑꯣ ꯍꯣ ꯑꯦ ꯑꯦꯝꯗꯀꯣ ꯑꯁ ꯑꯗꯨꯗꯤ ꯌꯦꯡ ꯇꯥꯏꯃꯤꯡꯗꯨꯣ ꯆꯞ ꯆꯥꯒꯅꯤ
ꯅꯣꯏꯗꯤ ꯌꯦꯡꯕ ꯇꯥꯏꯃꯤꯡꯁꯦ ꯆꯞ ꯆꯥꯕꯅꯦ ꯑꯩꯈꯣꯏꯒꯤꯗꯤ ꯌꯥꯗ꯭ꯔꯦ
ꯍꯣꯏ ꯅꯣꯏꯒꯤꯗꯤ ꯐꯖꯅ ꯇꯨꯝꯕ ꯅꯨꯡꯉꯥꯏꯕ ꯃꯇꯝ ꯑꯣꯏꯔꯝꯅꯤ
ꯎꯝ ꯄꯥꯏ ꯂꯩ
ꯎꯝ
ꯀꯩꯖꯥꯡ ꯆꯠꯂꯦ
ꯉꯁꯤꯗꯣ ꯎꯁꯣꯏꯒ ꯔꯤꯔꯥ ꯎꯁꯣꯏꯒ ꯆꯤꯛꯀꯟꯗꯣ ꯑꯗꯨꯝ ꯃꯤꯛꯁ ꯇꯧꯔꯒ ꯊꯧꯔꯒ ꯆꯥꯏ ꯑꯩꯈꯣꯏ ꯂꯣꯀꯦꯜꯒꯤ ꯎꯁꯣꯏꯗꯣ ꯖꯪꯒꯜꯗ ꯃꯊ ꯇꯍꯥꯎꯕꯗꯣ ꯑꯗꯨꯒ ꯇꯒ ꯆꯤꯀꯟꯁꯔ
ꯍꯥꯎꯋꯏꯪꯃ ꯅꯪꯗꯤ ꯆꯥꯕ ꯐꯪꯈ꯭ꯔꯕ꯭ꯔꯥ
ꯐꯪꯗ꯭ꯔꯦ ꯆꯍꯤ ꯑꯃ ꯁꯨꯗꯧꯔꯦ ꯃꯅꯤꯄꯨꯔꯒꯤ ꯆꯥꯛ ꯌꯦꯟꯁꯥꯡ ꯑꯝꯇ ꯐꯪꯗ꯭ꯔꯦ ꯐꯪꯗꯤ ꯐꯪꯉꯦꯕ ꯑꯩꯈꯣꯏ ꯆꯥꯛ ꯊꯣꯡꯗꯕꯒꯤꯀꯣ ꯇꯁ ꯍꯣꯡꯒ ꯆꯥꯗꯕꯒꯤ ꯌꯥꯗ꯭ꯔꯦ ꯑꯗꯨꯕꯨ ꯇꯥꯡꯁꯨ ꯇꯥꯡꯉꯦ ꯌꯥꯝꯅ ꯐꯉꯁꯨ
ꯍꯟꯗꯛ ꯑꯁꯤꯗꯁꯨ ꯍꯟꯗꯛꯁꯦ ꯍꯟꯗꯛꯅ ꯑꯍꯥꯟꯕ ꯊꯣꯛꯄꯅꯤꯅꯀꯣ ꯇꯥꯡꯉꯦ ꯍꯟꯗ꯭ꯔꯦꯠꯀꯤ ꯑꯍꯨꯝ ꯔꯥ ꯃꯔꯤ ꯑꯩꯅ ꯑꯗꯨꯝ ꯇꯧꯦꯕ ꯍꯥꯟꯅꯇꯣꯞꯄꯒꯤ ꯑꯗꯨꯒꯤ ꯆꯥꯅꯤꯡꯃꯟꯕꯒꯤ ꯂꯩꯔꯒ ꯆꯥꯔꯕꯅꯦ ꯁꯀꯤꯦ
ꯒ꯭ꯔꯨꯞꯇꯒ ꯀꯩꯀꯩꯅ ꯀꯣꯔꯤꯌꯟ ꯗ꯭ꯔꯃꯥꯒꯤ ꯋꯥꯔꯤ ꯁꯥꯟꯅꯕ ꯃꯤ ꯑꯃ ꯃꯤꯒ ꯊꯤꯔꯦꯅꯦꯍ ꯋꯥꯔꯤ ꯁꯥꯥꯟꯅꯤꯡꯉꯥꯏ ꯂꯩꯇꯕꯅꯤꯅꯀꯣ
ꯍꯪ ꯏꯁꯩꯒꯨꯝꯕꯁꯨ ꯁꯛꯄ ꯌꯥꯅꯤ ꯌꯥꯝ ꯅꯨꯡꯉꯥꯡꯅꯤ
ꯌꯥꯗꯦ ꯍꯥꯏꯌꯦꯀꯣ
ꯌꯥꯗꯕ ꯃꯥꯜꯂꯦ ꯍꯥꯏꯕꯗꯤ ꯃꯣꯁ ꯑꯩꯈꯣꯏꯅ ꯑꯩꯈꯣꯏꯅ ꯉꯥꯡꯕꯒꯨꯝꯕꯗꯣ ꯑꯗꯨꯈꯛ ꯃꯦꯟ ꯂꯧꯕ ꯃꯥꯜꯂꯦꯕ ꯃꯣꯏꯗꯣ ꯑꯗꯨꯒꯤ ꯏꯁꯩꯒꯨꯝꯕꯗꯤ ꯌꯥꯗꯕ ꯃꯥꯜꯂꯦ
ꯎꯝ
ꯍꯌꯦꯡꯗꯤ ꯅꯪ ꯅꯪꯒꯤ ꯇꯥꯏꯃꯤꯡ ꯊꯕꯛꯇꯣ ꯇꯥꯏꯃꯤꯡꯗꯨꯣ ꯈꯤꯇꯪ ꯀꯩꯗ ꯃꯣꯔꯅꯤꯡꯗ ꯄꯨꯡ ꯀꯌꯥꯗ ꯑꯃꯨꯛ ꯆꯠꯄ꯭ꯔꯥ
ꯊꯥꯔꯇꯤꯗ ꯑꯗꯨꯝ ꯊꯣꯛꯂꯛꯑꯅꯤ ꯌꯨꯝꯗꯒꯤ ꯔꯨꯝꯗꯒꯤ ꯇ꯭ꯨꯋꯦꯜ ꯊꯥꯔꯇꯤꯗꯒꯤ ꯆꯠꯂꯒ ꯑꯗꯨꯝ ꯄꯨꯡ ꯃꯔꯛ ꯃꯔꯛꯇ ꯇꯨꯋꯦꯜꯐ ꯊꯥꯔꯇꯤꯗ ꯑꯃꯨꯛ ꯍꯜꯂꯦ ꯃꯔꯛ ꯃꯔꯛꯇ ꯇꯨꯋꯦꯜꯕꯇꯣ ꯑꯗꯨꯝ ꯍꯟꯕ ꯌꯥꯕ ꯕꯤꯖꯤ ꯑꯩ ꯍꯌꯦꯡꯗꯤ ꯌꯥꯝ ꯕꯤꯖꯤ ꯑꯣꯏꯔꯅꯤ ꯐ꯭ꯔꯥꯏꯗꯦꯅꯤꯅꯀꯣ ꯋꯤꯀꯦꯟꯁꯅꯤꯅ ꯐꯝꯕ ꯃꯇꯝꯗ ꯐꯪꯉꯣꯏ
ꯋꯥꯔꯝꯒꯅꯤ ꯑꯗꯨꯝ ꯆꯠꯂꯒꯞ ꯆꯠꯄ ꯇꯧꯕ ꯃꯤꯕꯨ ꯀꯔꯤꯅꯣ ꯀꯦꯁꯄꯨ ꯋꯦꯜꯀꯝ ꯇꯧꯕ ꯇꯣꯇꯐꯥꯎ ꯌꯥꯝ ꯋꯥꯔꯝꯒꯅꯤꯀꯣ
ꯑ ꯑꯩꯈꯣꯏꯁꯨ ꯑꯗꯨꯃꯥꯏꯅ ꯇꯧꯔꯤꯅꯦ ꯑꯩ ꯀꯦꯞꯇꯦꯦꯕ ꯀꯦꯞꯇꯦꯟ ꯑꯣꯏꯔꯁꯨ ꯑꯗꯨꯝ ꯂꯦꯞꯄ ꯇꯥꯔꯦ ꯊꯕꯛ ꯂꯣꯏꯗ꯭ꯔꯗꯤ ꯐꯥꯎꯕꯀꯣ ꯑꯗꯨꯝ ꯆꯠꯄ ꯇꯥꯔꯦ ꯂꯦꯞꯄꯒ ꯆꯥꯛ ꯆꯥꯕ ꯃꯇꯝ ꯅꯠꯇ꯭ꯔꯒ ꯆꯥ ꯆꯥ ꯊꯛ ꯄꯄ ꯃꯇꯝ ꯑꯗꯨꯝ ꯐꯝꯕ
ꯎꯝ ꯎꯝ ꯑꯗꯨꯅꯦ ꯋꯥꯔꯝꯃꯨꯅꯦ ꯍꯇꯦꯜꯗ ꯍꯦꯜ ꯆꯥꯕꯣꯒꯨꯝꯃ ꯇ ꯌꯥꯝ ꯋꯥꯏ ꯍꯥꯏ ꯑꯗꯨꯒꯤ ꯏꯃꯥꯟꯅꯕꯤꯁꯤꯡ ꯈꯔ ꯑꯩꯈꯣꯏ ꯃꯦꯅꯦꯖꯃꯦꯟ ꯇꯥꯃꯤꯟꯅꯕꯁꯤꯡꯗꯤ ꯑꯃꯨꯛ ꯊꯣꯛꯂꯒ ꯂꯩꯔꯦ ꯋꯥꯏ ꯍꯥꯏꯅ
ꯋꯥꯀꯤꯡ ꯑꯥꯋꯔꯁ ꯌꯥꯝꯕꯅꯤꯅꯀꯣ
ꯎꯝꯇꯅꯤ ꯌꯥꯝꯅ ꯀꯔꯤ ꯍꯥꯏꯁꯦ ꯑꯈꯥꯡ ꯀꯥꯟꯕ ꯃꯤꯅ ꯇꯧꯒꯗꯕꯅꯦ ꯑꯁꯦꯡꯕ ꯍꯥꯏꯕꯗ ꯑꯩꯒꯨꯝꯕꯗꯤ ꯇꯧꯕ ꯌꯥꯔꯔꯣꯏ
ꯀꯩꯔ ꯅꯨꯡꯉꯥꯏ ꯍꯥꯏꯕꯣ ꯇꯤꯞꯁꯨ ꯈꯔ ꯈꯔ ꯐꯪꯕ ꯑꯗꯨꯒꯤꯀꯣ ꯑꯦꯛꯁꯇ꯭ꯔꯥ ꯏꯟꯀꯝ ꯈꯔ ꯈꯔ ꯂꯩꯕ ꯑꯗꯨꯒꯤ ꯑꯦꯀꯣꯃꯣꯗꯦꯁꯟꯗꯨ ꯄꯤ ꯑꯗꯨꯒꯤꯅꯤ ꯅꯠꯇ꯭ꯔꯗꯤ ꯅꯥꯟꯅ ꯇꯧꯔ꯭ꯔꯦ
ꯑꯩꯅ ꯍꯥꯏꯒꯦ ꯍꯥꯏꯕ ꯈꯟꯕ ꯋꯥꯗꯨꯣ ꯀꯥꯎꯈ꯭ꯔꯗꯔꯤꯔꯥ ꯑꯩ ꯋꯥ ꯑꯃꯗꯤ ꯍꯪꯒꯦꯅ ꯈꯟꯕꯅꯤ ꯑꯗꯨ ꯀꯥꯎꯊꯣꯛꯈ꯭ꯔꯦ
ꯑꯥ
ꯀꯣꯛꯁꯦ ꯍꯟꯗꯛꯀꯤ ꯕ꯭ꯔꯦꯟꯁꯦ ꯌꯥꯗ꯭ꯔꯦ ꯍꯥꯔꯒꯤ ꯄꯣꯠ ꯆꯥ ꯃꯥꯟ ꯀꯩꯔꯥ ꯈꯪꯗꯦ
ꯅꯪꯒꯤ ꯀꯔꯤꯔꯥ ꯅꯪꯒꯤ ꯗꯣꯔꯃꯦꯇ꯭ꯔꯤꯗꯒꯤ ꯁꯤ ꯍꯣꯇꯦꯜ ꯆꯠꯄꯁꯦ ꯒꯥꯔꯤ ꯚꯔꯥꯗꯨ ꯅꯪꯅ ꯍꯣꯇꯦꯜꯅ ꯄꯨꯊꯣꯛꯄ꯭ꯔꯥ ꯅꯪꯒꯤ
ꯈꯣꯡꯅ ꯆꯠꯂꯦ ꯑꯩꯈꯣꯏꯒꯤ ꯈꯣꯡꯅ
ꯑꯣ ꯅꯛꯄ꯭ꯔꯥ
ꯑ ꯁꯚꯦꯟ ꯍꯟꯗ꯭ꯔꯦꯠ ꯃꯤꯇꯔꯁ
ꯑꯣ ꯑꯣ
ꯎꯝ ꯁꯤꯚꯦꯟꯗꯔ ꯑ ꯀꯤꯂꯣꯃꯤꯇꯔ ꯑꯃ ꯁꯨꯅꯕ ꯊ꯭ꯔꯤ ꯍꯟꯗ꯭ꯔꯦꯠ ꯀꯤꯂꯣꯃꯤꯇꯔꯁ ꯋꯥꯠꯂꯦ ꯑꯗꯨ ꯑꯗꯨꯝ ꯈꯣꯡꯅ ꯆꯠꯂꯦ
ꯑꯣ ꯑꯗꯨꯏ ꯌꯥꯏꯪꯒ꯭ꯔꯜꯀꯤ ꯆꯗꯤ ꯃꯉꯥꯏꯔ
ꯑꯁꯤꯗꯅꯦ ꯑꯥ ꯃꯊꯟ ꯃꯊꯟꯗꯁꯨ ꯆꯠꯂꯦ ꯑꯁꯤꯗꯗꯤ ꯑꯗꯨ ꯑꯃꯨꯛꯇ ꯀꯔꯤꯁꯨ ꯇꯧꯅꯗ꯭ꯔꯤ ꯍꯧꯖꯤꯛ
ꯑꯣ ꯑꯗꯨ ꯅ ꯃꯊ ꯃꯊꯗ ꯆꯠꯄ ꯁꯨꯔꯨꯕꯗꯤ ꯒ꯭ꯔꯨꯞꯗ ꯆꯠꯂ ꯋꯥꯔꯤꯣ ꯀ ꯇ ꯁꯅꯔꯒ ꯆꯞꯅ ꯍꯦ ꯅꯅꯨꯡꯉꯥꯏꯗꯅꯤ ꯀꯣ
ꯑ ꯣꯇ ꯆꯂꯨꯁ ꯃꯥꯏ ꯃꯥꯏ ꯐꯣꯟꯗ ꯋꯥꯔꯤ ꯁꯥꯔꯒ ꯑꯗꯨꯝ ꯆꯠꯂ
ꯑꯣ
ꯍꯥꯏꯕꯗꯤ ꯊꯕꯛ ꯃꯇꯝꯗ ꯊꯕꯛ ꯇꯥꯏꯃꯤꯡꯗ ꯣꯟ ꯇꯧꯕ ꯐꯪꯖꯕꯅꯤꯀꯣ ꯅꯀꯣ ꯊꯕꯛꯁꯤ ꯂꯣꯏꯕꯒ ꯐꯣꯟ ꯇꯧꯅꯔꯦꯕ ꯑꯩꯁꯨ ꯋꯥꯔꯤ ꯁꯥꯕꯁꯦ ꯐꯪꯗ꯭ꯔꯦ ꯍꯥꯏꯗꯤ ꯔꯨꯝꯗ ꯂꯥꯛꯑꯀꯥꯟꯗ ꯅꯦꯠꯋꯛ ꯌꯥꯗ꯭ꯔꯦ ꯑꯗꯨꯒ ꯊꯕꯛ ꯃꯐꯝꯗ ꯂꯩꯔꯦ ꯐꯣꯟ ꯇꯧꯕ ꯌꯥꯗ꯭ꯔꯦ ꯑꯗꯨ ꯍꯧꯖꯤꯛꯇꯤ ꯀ꯭ꯂꯣꯖꯤꯡ ꯇꯥꯏꯝꯅꯤꯅ ꯈꯤꯇꯪ ꯍꯥꯡꯕ ꯑꯗꯨꯒꯤ ꯆꯥꯟꯁ ꯂꯧꯔꯒ ꯐꯣꯟ ꯇꯧꯔꯅꯤꯣ
ꯑꯣ ꯑꯣ ꯅꯣꯏꯒꯤ ꯗꯣꯃꯤꯇ꯭ꯔꯤꯗ ꯋꯥꯏꯐꯥꯏꯒꯨꯝꯕ ꯄꯗ꯭ꯔꯣ
ꯄꯥꯟꯗꯕ ꯄꯥꯟꯗꯕ ꯑꯗꯨꯒꯤ
ꯍꯁꯄꯥꯟꯕꯤꯕꯤ ꯑꯏ ꯍ
ꯌꯥꯗꯕ ꯑꯗꯨꯒꯤ ꯋꯥꯔꯤ ꯁꯥꯕꯁꯤꯐꯥꯎ ꯌꯥꯗꯦꯌꯦ ꯑꯣꯐꯂꯥꯏꯟꯗ
ꯑꯩ ꯍꯦꯟ ꯃꯥꯜꯂ ꯀ꯭ꯔꯤꯔꯥ ꯊꯕꯛ ꯃꯐꯝꯗ ꯋꯥꯅ ꯍꯜꯂꯑꯒ ꯌꯨꯝꯗ ꯄꯣꯊꯥꯔ ꯍꯥꯏꯔꯒ ꯐꯣꯟꯗ ꯈꯔ ꯋꯥꯔꯤ ꯁꯥꯕ ꯐꯣꯟ ꯈꯔ ꯌꯦꯡꯕꯒꯨꯝꯕꯗ ꯑꯗꯨꯅ ꯈꯔ ꯑꯩꯈꯣꯏꯕꯨ ꯑꯩꯈꯣꯏꯁꯦ ꯈꯔ ꯑꯗꯨꯗꯒꯤ ꯔꯤꯂꯦꯛꯁ ꯇꯧꯕ ꯐꯪꯕꯅꯦꯕ ꯑꯗꯨ ꯃꯣꯏꯅ ꯑꯗꯨꯃꯥꯏꯅ ꯇꯧꯕꯋ ꯑꯁ
ꯦ ꯆ ꯇꯣ ꯍ ꯑꯩꯒꯤ ꯔꯨꯝꯗꯗꯤ ꯌꯥꯝ ꯐꯩꯑꯕ ꯑꯗꯨꯕꯨ ꯍꯧꯖꯤꯛꯀꯤ ꯌꯥꯗ꯭ꯔꯦ ꯔꯨꯝ ꯏ ꯅꯦꯠꯋꯛꯁꯦ
ꯅꯪꯁꯦ ꯌꯥꯝ ꯄꯦꯁꯟ ꯂꯩꯕ ꯃꯥꯜꯂꯦꯀꯣ ꯑꯩꯗꯤ ꯑꯗꯨꯒꯨꯝꯕꯗꯣ ꯑꯁꯦꯡꯕꯒꯤ ꯂꯩꯕ ꯉꯝꯃ꯭ꯔꯣꯏ
ꯀꯩꯅꯩꯅꯣꯗ ꯐꯣꯟꯗ ꯋꯥꯔꯤ ꯋꯥꯔꯤ ꯁꯥꯔꯗ ꯈꯣꯟꯆꯦꯠ ꯇꯥꯗꯦ ꯇꯥꯗꯦ ꯍꯥꯏꯔꯒ ꯌꯥꯝ ꯁꯥꯎꯈꯟꯖꯥꯠꯅꯤ ꯌꯥꯝ ꯈꯗꯈ꯭ꯔꯖꯥꯠꯅꯦ ꯑꯩꯁꯤ ꯅꯦꯠꯋꯥꯛꯀꯤ ꯏꯃꯔꯝꯗꯏ ꯅꯈꯣꯟ ꯇꯥꯗꯦ ꯀꯔꯤ ꯇꯧꯔꯤꯅꯣ ꯋꯥ ꯍꯪꯉꯁꯨ ꯈꯨꯝꯗꯦ ꯃꯥꯅ ꯈꯠꯅꯔꯒ ꯂꯩ
ꯑ ꯅꯪꯗꯤ ꯈꯠꯅꯔꯒ ꯂꯩ ꯑꯩꯗꯤ ꯈꯠꯅꯔꯒ ꯑꯗꯨꯝ ꯇꯣꯛꯈ꯭ꯔꯅꯤ ꯂꯩꯕ ꯑꯁꯦꯡꯕ ꯑꯩꯗꯤ ꯑꯁꯦꯡꯕ ꯅꯦꯠꯋꯔꯛ
ꯑꯩ ꯁꯧꯒꯠꯂꯦꯕ ꯑꯗꯨꯕꯨ ꯃꯥꯗꯤ ꯑꯝꯇ ꯁꯥꯎꯗꯕ
ꯑꯦ ꯑꯦ ꯑꯗꯨꯒꯨꯝꯕꯁꯨ ꯑꯩꯈꯣꯏ ꯁꯥꯎꯒꯟꯕ ꯃꯤꯁꯤꯡꯁꯦ ꯄꯥꯡꯕꯟ ꯑꯃꯨꯛ ꯇꯥꯕꯅꯤ
ꯝ ꯑꯥ ꯑꯩꯅ ꯄꯪꯁꯥꯎ ꯁꯥꯎꯕꯅꯦ ꯃꯥꯅꯗꯤ ꯑꯝꯇ ꯁꯥꯎꯕꯤꯔꯕ
ꯍꯣꯏ ꯑꯗꯨꯅꯤ ꯑꯩꯈꯣꯏꯅ ꯌꯥꯝ ꯁꯥꯎꯔꯀꯥꯟꯁꯤꯗ ꯃꯣꯏꯅ ꯁꯥꯎꯕꯤꯗ꯭ꯔꯒ ꯂꯩꯔꯦ ꯑꯗꯨꯝ ꯈꯟꯕꯗ ꯑꯩꯈꯣꯏꯁꯦ ꯀꯔꯤ ꯍꯥꯏꯁꯤꯔꯥ
ꯎꯝ ꯍꯣꯏ
ꯄꯪꯕ ꯑꯃꯨꯛ ꯇꯥꯏꯕ ꯑꯩꯈꯣꯏ ꯈꯛꯇ ꯑꯗꯨꯝꯥꯎ ꯁꯥꯎꯔꯒ ꯉꯥꯡꯔꯒ ꯂꯩꯕꯗꯣ ꯑꯗꯨ ꯅꯪ ꯑꯗꯨ ꯅꯪꯒꯤ ꯂꯣꯏꯕ ꯇꯥꯏꯃꯤꯡꯁꯨ ꯂꯣꯏꯔꯕꯅꯤꯅ ꯑꯗꯨꯗꯤ ꯍꯌꯦꯡꯗꯥ ꯑꯃꯨꯛ ꯀꯣꯜ ꯇꯧꯔꯛꯈ꯭ꯔꯣ ꯀꯣ ꯃꯪ ꯐꯥꯔꯤꯁꯦ
ꯑ ꯑ ꯐꯔꯦ ꯎꯝ ꯎꯝ ꯑꯣꯀꯦ